ꯑꯣ
ꯇꯧꯔꯤꯅꯣ
ꯌꯨꯝ ꯍꯜꯂꯛꯑꯕꯣ ꯑꯃꯨꯛ
ꯑꯪ ꯉꯁꯥꯏꯅ ꯂꯥꯛ ꯑꯦ
ꯑꯣ
ꯇꯨꯝꯅꯤꯡꯉꯦꯅꯦ ꯌꯥꯝ
ꯑꯩ ꯇꯨꯝꯃꯤꯀꯥꯟꯗ ꯏꯃꯥꯟꯅꯕꯤꯅ ꯍꯧꯗꯣꯔꯛꯇꯅꯣ
ꯍꯧꯖꯤꯛꯂꯣ
ꯉꯁꯥꯏ
ꯑꯣ ꯅꯪ ꯉꯁꯥꯏ ꯇꯧꯕꯗꯣ ꯅꯪ ꯉꯁꯥꯏ ꯀꯩꯅꯣ ꯇꯧꯔꯤꯗꯣ ꯂꯣꯏꯔꯕꯣ
ꯑꯧ ꯂꯣꯏꯔꯦ
ꯎꯝ ꯌꯥꯝ ꯍꯥꯏꯔꯦꯅꯦ
ꯂꯣꯏꯈ꯭ꯔꯦ ꯂꯣꯏꯈ꯭ꯔꯦ ꯅꯪꯁꯨ ꯂꯣꯏꯍꯜꯂꯗꯕꯅꯦ ꯀꯩꯝ ꯋꯥꯔꯨꯔꯅꯨ ꯉꯁꯤꯁꯦ
ꯑꯁ ꯌꯥꯒꯗ꯭ꯔꯣ
ꯍꯥ
ꯌꯥꯒꯗ꯭ꯔꯣ
ꯑꯦ ꯀꯃꯥꯏꯅ ꯌꯥꯔꯣꯏꯗꯣꯏꯅꯣ ꯌꯥꯗꯣꯏꯅꯦ ꯍꯥꯏꯕ
ꯅꯪ ꯀꯩꯅꯣ ꯊꯕꯛꯀꯨꯝꯕ ꯂꯩꯒꯗ꯭ꯔꯥ ꯈꯟꯕ ꯑꯩꯅ
ꯑꯩꯅ ꯂꯥꯏ ꯌꯥꯏ ꯍꯥꯏꯔꯗꯤ ꯌꯥꯔꯗꯕꯅꯤ ꯅꯪꯒꯤꯗꯃꯛꯇ ꯑꯩ ꯏꯆꯥꯎ ꯆꯥꯎꯑꯣ ꯁꯤꯗꯤ
ꯍꯣꯏꯅꯦ ꯍꯣꯏꯅꯦ ꯑꯗꯨꯕꯨꯗꯤ
ꯑꯗꯣ ꯈꯪꯉꯣ ꯍꯥꯏꯕ ꯅꯪꯅ ꯑꯁꯨꯛ ꯌꯥꯝꯅ ꯈꯪꯗ꯭ꯔꯤꯁꯤꯅ ꯀꯔꯤꯒꯤꯅꯣ
ꯈꯪꯉꯦ ꯈꯪꯉꯦ ꯀꯔꯤ ꯇꯧꯔꯤꯅꯣ ꯍꯧꯖꯤꯛꯇꯤ
ꯑꯃꯨꯛ ꯑꯩꯒꯤ ꯐꯃꯨꯡ ꯑꯏꯪꯕꯁꯤꯗ ꯑꯃꯨꯛ ꯍꯝꯞꯊꯖꯔꯦ ꯉꯁꯥꯏꯅ ꯃꯤꯒꯤ ꯐꯃꯨꯡ ꯑꯁꯥꯕꯗ ꯍꯤꯞꯄꯨꯕꯅꯤ
ꯅꯨꯡꯉꯥꯏꯔꯦꯅꯦ ꯅꯪꯗꯤ
ꯁꯤꯅꯦ ꯃꯇꯝ ꯈꯔ ꯅꯨꯡꯉꯥꯏꯊꯣꯛꯑ ꯑꯃꯨꯛ ꯀꯥꯞꯄꯨꯔꯒ ꯍꯥ ꯄꯨꯟꯁꯤꯒꯤ ꯍꯤꯔꯝꯗ ꯑꯃꯨꯛ ꯇꯧꯔꯅꯤ ꯅꯨꯡꯉꯥꯏ ꯊꯣꯛꯇꯕ ꯌꯥꯗꯦ
ꯑꯁ ꯅꯣꯡ ꯇꯥꯕ꯭ꯔꯣ ꯉꯁꯤꯁꯦ
ꯅꯣꯡꯕꯨꯗꯤ ꯌꯥꯝ ꯀꯟꯅ ꯇꯥꯗꯤꯑꯦ
ꯎꯝ ꯍꯌꯦꯡꯗꯤ ꯑꯃꯨꯛ ꯀꯣꯂꯦꯖ ꯆꯠꯂꯅꯤꯅꯦ
ꯑꯧ ꯍꯌꯦꯡꯗꯩ ꯑꯃꯨꯛ ꯆꯠꯂꯅꯤ
ꯄꯨꯡ ꯀꯌꯥꯗꯩ ꯆꯠꯇꯣꯏꯕ ꯍꯌꯦꯡ
ꯄꯨꯡ ꯅꯤꯄꯥꯟ ꯑꯗꯥꯏꯗ ꯆꯠꯀꯅꯤ
ꯄꯨꯡ ꯅꯤꯄꯥꯜꯗꯨꯗꯤ ꯄꯨꯡ ꯀꯌꯥꯗ ꯍꯧꯒꯠꯂꯤꯕ
ꯄꯨꯡꯔꯣ
ꯅꯪ
ꯑꯁ ꯑꯗꯨꯝ ꯄꯨꯡ ꯇꯔꯨꯛ ꯇꯔꯦꯠ ꯑꯗꯨꯋꯥꯏꯗ ꯍꯧꯒꯠꯂꯦ
ꯎꯝ
ꯍꯧꯒꯠꯂꯒ ꯌꯥ ꯌꯥꯅꯕ ꯅꯪ ꯅꯪꯅꯕ ꯀꯣꯏꯆꯦꯟ ꯀꯣꯏꯆꯦꯟ ꯆꯦꯜꯂ ꯇꯧꯔꯦ
ꯅꯣꯏ ꯀꯣꯂꯦꯖꯀꯤ ꯗ꯭ꯔꯦꯁ ꯀꯨꯝꯕ ꯂꯩꯇꯦꯀꯣ
ꯑꯥꯏꯇꯦꯗ
ꯑꯗꯨꯅ ꯐꯔꯦꯗ ꯑꯩꯈꯣꯏꯒꯤꯁꯨ ꯀꯣꯂꯦꯖꯇꯣ ꯑꯦꯛꯖꯥꯝ ꯁꯤꯀꯦꯟꯒꯤꯀꯣ ꯑꯥꯒꯁꯇ ꯇꯥꯔꯦ ꯃꯊꯪ
ꯑꯣ ꯑꯣ ꯎꯝ ꯎꯝ
ꯑꯁ ꯄꯩꯁꯥ ꯑꯃꯨꯛ ꯎꯝ ꯀꯩꯅꯣ ꯑꯁ ꯐꯣꯝꯒꯤ ꯀꯩꯅꯣ ꯄꯩꯁꯥ ꯑꯃꯨꯛ ꯑꯁ ꯂꯩꯥꯏꯗ꯭ꯔꯥꯒ ꯂꯩꯔꯤꯅꯁꯦ
ꯍꯣꯡꯕꯒꯤ ꯄꯩꯁꯥ ꯑꯃꯨ ꯀꯌꯥ ꯀꯌꯥ ꯃꯦꯜꯂꯣ ꯍꯥꯏꯒꯦ
ꯑꯩꯅ ꯂꯧꯕ ꯁꯕꯖꯦꯛꯇꯨꯗꯤ ꯀꯩꯅꯣꯅꯤ ꯂꯤꯁꯤꯡ ꯑꯅꯤꯒ ꯆꯥꯇ꯭ꯔꯦꯠ ꯆꯅꯤꯄꯥꯟꯗ ꯑꯣꯏꯔꯅꯦ
ꯎꯝ ꯎꯝ
ꯑꯩꯈꯣꯏꯒꯤꯅ ꯈꯔ ꯍꯣꯡꯉꯦꯕꯀꯣ ꯑꯇꯣꯞꯄ ꯁꯥꯏꯟꯁ ꯋꯂꯧꯕꯁꯤꯡꯒꯤꯗꯤ ꯈꯔ ꯂꯤꯁꯤꯡ ꯑꯍꯨꯝ ꯆꯥꯇꯔꯦꯠ ꯆꯅꯤꯄꯥꯜ ꯌꯧꯕꯅꯤ
ꯎꯝ
ꯎꯄꯥꯏ ꯂꯩꯥꯇꯦ ꯅꯠꯇ꯭ꯔꯥ ꯑꯗꯨꯝ
ꯎꯝ ꯄꯩꯁꯥ ꯅꯥꯟꯗ ꯀꯥꯟ ꯌꯥꯝ ꯂꯩꯗꯕꯅ ꯑꯁ ꯒꯟ ꯃꯟ ꯇꯥꯗ꯭ꯔꯦꯗ
ꯀꯩ ꯇꯧꯔꯦꯕ
ꯄꯩꯁꯥ ꯍꯟꯗꯛ ꯂꯩꯇꯕꯀꯣ ꯈꯔ ꯋꯥꯏꯑꯦꯕ ꯄꯩꯁꯥꯁꯦ ꯍꯟꯗꯛ ꯃꯔꯛꯁꯦ
ꯎꯝ ꯄꯩꯁꯥ ꯂꯣꯏꯅ ꯂꯩꯅꯗꯕ ꯖꯥꯠꯅꯤꯀꯣ ꯍꯧꯖꯤꯛꯀꯥꯟꯁꯦ
ꯑꯅꯥꯕ ꯃꯤꯁꯨ ꯑꯃꯨꯛ ꯂꯩꯔꯦ ꯑꯁ ꯅꯥꯕꯅ ꯃꯔꯣꯟꯑꯃ ꯒꯟ ꯇꯥꯄꯣꯠꯇꯦ
ꯅꯥꯕꯅꯤꯅ ꯀꯩꯅꯣ ꯇꯧꯗꯕꯁꯨ ꯌꯥꯗꯦ ꯂꯥꯏꯌꯦꯡꯗꯕꯁꯨ ꯌꯥꯗꯦ ꯄꯨꯟꯁꯤꯁꯦ ꯅꯣꯡꯊꯥꯡꯅꯤ ꯅ ꯣꯡꯊꯥꯡ ꯁꯤꯔꯒ ꯂꯣꯏꯕ ꯑꯃ ꯄꯣꯛ ꯅꯤ ꯑꯩꯁꯨ ꯁꯨꯠ ꯀꯦꯁ ꯃꯂ ꯂꯩꯗꯂ ꯅꯤꯡꯪ ꯃꯅꯦꯕꯒꯣ ꯑꯁ ꯊꯤꯂꯝꯃꯤꯔꯣꯅꯣꯏ ꯕꯥꯅꯥ
ꯍꯥꯥ
ꯅꯣꯏꯕꯅ ꯊꯤꯔꯝꯃꯤꯔꯣ
ꯑꯩꯈꯣꯏ ꯏꯃꯥꯁꯨ ꯂꯩꯌꯦ ꯁꯤꯗ
ꯍꯥꯥ
ꯑꯩꯈꯣꯏ ꯏꯃꯥꯁꯨ ꯂꯩꯌꯦꯡ ꯉꯁꯤꯗꯤ
ꯑꯣ
ꯌꯥꯝ ꯀꯟꯕꯒꯤ ꯑꯁ ꯈꯪꯗꯔꯦꯅꯦꯈꯨꯟꯗꯁꯨ
ꯀꯔꯤ ꯀꯟꯅ ꯉꯥꯡꯉꯣ ꯇꯥꯗꯦ
ꯅꯪ ꯀꯩꯅꯣ ꯏꯌꯔꯄꯤꯁꯀꯨꯝꯕ ꯍꯥꯞꯄ꯭ꯔꯣ
ꯍꯞ ꯇꯤꯌꯦꯍꯥꯞꯄꯣꯔꯣ
ꯎꯝ ꯍꯥꯞꯀꯅꯨ ꯑꯁꯤꯅ ꯐꯔꯦ ꯍꯥꯞꯄꯗꯤ ꯅꯪꯒꯤ ꯈꯣꯟꯖ ꯦꯗꯣ ꯐꯖꯅ ꯇꯥꯗꯦꯕꯀꯣ
ꯎꯝ ꯍꯥꯞꯄꯨ ꯍꯥꯏꯔꯗꯤ ꯍꯥꯄꯛꯇꯣꯔꯤꯕ
ꯍꯥꯞꯄꯅꯣ ꯍꯥꯞ ꯄꯗꯤ ꯀꯣꯟꯇꯧꯕ ꯅꯨꯡꯉꯥꯏ ꯇꯦꯕꯥ
ꯎꯝ ꯍꯣꯏ ꯍꯣꯏ
ꯑꯣ ꯏꯁꯤꯡꯁꯨ ꯇꯥꯗꯦ ꯑꯩꯈꯣꯏ ꯃꯐꯝꯗꯗꯤ ꯌꯥꯝ ꯋꯥꯔꯦ ꯄꯨꯟꯁꯤꯁꯦ ꯀꯔꯤ ꯆꯥꯔꯤꯅꯣ
ꯍꯥꯥ
ꯀꯔꯤ ꯆꯥꯔꯤꯅꯣ
ꯀꯦꯝ ꯆꯥꯗꯦꯗ
ꯅꯪ ꯄ꯭ꯔꯦꯛꯇꯤꯀꯦꯜ ꯌꯥꯎꯗꯦꯀꯣ
ꯎꯝ
ꯖꯤꯑꯣꯒ꯭ꯔꯥꯐꯤꯗ ꯀꯩꯅꯣ ꯄ꯭ꯔꯦꯛꯇꯤꯀꯦꯜ ꯌꯥꯎꯕ ꯃꯥꯜꯂꯤꯀꯣ ꯑꯗꯨꯗꯤ
ꯌꯥꯎꯌꯦ ꯀꯩꯅꯣ
ꯎꯝ ꯒ꯭ꯌꯥꯟ ꯇꯥꯗ꯭ꯔꯦ ꯄꯨꯟꯁꯤꯁꯦ
ꯒ꯭ꯌꯥꯟ ꯇꯥꯗ꯭ꯔꯦ ꯑꯗꯨꯝ ꯇꯧ ꯂꯩꯔꯣ ꯅꯪꯅ ꯍꯥꯥ ꯑꯗꯨꯗ
ꯢꯁ ꯑꯗ ꯄꯨꯟꯁꯤꯁꯦ ꯌꯥꯝ ꯋꯥꯔꯦ ꯂꯩꯖꯕꯁꯦ
ꯋꯥꯕ ꯌꯥꯗꯦ ꯀꯔꯤꯒꯤ ꯋꯥꯔꯤꯅꯣ
ꯂꯩꯇꯕꯒꯤ ꯂꯩꯇꯕ ꯉꯥꯛꯇ ꯈꯪꯗꯦ
ꯑꯗꯨꯃꯥꯏꯅ ꯍꯥꯏꯒꯅꯨꯁꯦ ꯂꯩꯖꯔꯛꯆꯥꯅꯤ
ꯌꯥꯝ ꯇꯨꯝꯅꯤꯡꯉꯦ ꯑꯁ ꯕꯣꯔꯤꯡ ꯌꯥꯝ ꯆꯨꯢꯌꯦ
ꯅ ꯅ ꯏꯁꯩ ꯁꯛꯆꯤꯜꯂꯨꯔꯣ
ꯢꯁ
ꯇꯨꯝꯅꯤꯡꯕ ꯈꯔ ꯐꯅꯕ
ꯑꯩ ꯉꯁꯥꯢ ꯉꯥꯏꯍꯥꯛꯇꯤ ꯇꯨꯝꯃꯦ ꯏꯃꯥꯅ ꯐꯣꯟ ꯇꯧꯔꯨꯏ ꯑꯃꯨꯛ ꯀꯟꯅ ꯉꯥꯡꯉꯨꯏ ꯑꯗꯨꯝ ꯌꯥꯗ ꯑꯃꯨꯛ ꯍꯧꯒꯠꯂꯦ
ꯑꯣ
ꯑꯁ ꯑꯩ ꯅꯍꯥꯟ ꯁꯝ ꯁꯥꯡꯕꯗꯣ
ꯎꯝ
ꯑꯃꯨꯛ ꯀꯛꯊꯠꯂꯨꯕꯒꯤ ꯑꯁ ꯌꯥꯝ ꯄꯥꯝꯃꯨꯔꯛꯑꯦꯗ ꯍꯧꯖꯤꯛ ꯈ꯭ꯋꯥꯡ ꯍꯦꯟꯅ ꯌꯧꯔꯝꯒꯗꯕ ꯑꯁ ꯑꯃꯨꯛ ꯀꯥꯛꯇ꯭ꯔꯗꯤ
ꯎꯝ ꯇꯧ ꯇꯧ ꯄꯥꯝꯃꯨꯔꯣ ꯄꯥꯝꯃꯨꯔꯣ
ꯑꯁꯤꯅ ꯂꯥꯢꯁ ꯑꯣꯢꯔꯅꯤꯗ ꯀꯥꯛꯄꯁꯦ ꯁꯝꯁꯦ ꯂꯣꯏꯅ ꯁꯦꯒꯥꯏꯕꯀꯣ ꯑꯗꯨꯒꯤ ꯐꯠꯇꯕ ꯁꯝꯗꯣ
ꯑꯃꯨꯛ ꯀꯝꯅꯤ ꯑꯃꯨꯛ ꯄꯥꯃꯨꯅꯤ
ꯀꯥꯏ ꯑꯣꯏꯔꯒꯦ ꯅꯪ ꯁꯥꯝꯗꯨꯨꯗꯤ
ꯈꯪꯗꯦꯌꯦ ꯑꯩꯒꯤ ꯁꯥꯝꯗꯤ ꯀꯩꯅꯣ ꯇꯧꯔꯦ ꯃꯔꯛ ꯁꯔꯛꯇ ꯑꯃꯨꯛ ꯀꯛꯑꯦꯕ ꯑꯩꯁꯨ
ꯀꯛꯈ꯭ꯔꯅꯨꯗ ꯑꯗꯨꯝ ꯁꯥꯡꯍꯜꯂꯨꯀꯣ
ꯑꯝ ꯁꯥꯡꯍꯥꯜꯂꯒꯦ ꯈꯥꯜꯂꯤꯅꯦ
ꯅꯪꯅ ꯁꯝ ꯌꯥꯝ ꯁꯥꯡꯕꯗꯣ ꯑꯝꯇ ꯎꯗ꯭ꯔꯤꯅꯦ
ꯁꯥꯡꯕꯁꯦ ꯄꯥꯛꯇꯧ ꯃꯥꯟꯗꯕ ꯑꯗꯨꯏꯅꯦ
ꯍꯣꯏ ꯅꯪꯉꯣꯟꯗꯗꯤ ꯈꯔ ꯀꯩꯅꯣ ꯅꯨꯄꯥꯒꯤ ꯅꯨꯄꯥꯒꯤ ꯇꯥꯏꯞꯇ ꯈꯔ ꯀꯩꯅꯣ ꯕꯣꯢ ꯀꯩ ꯀꯃꯥꯢ ꯍꯥꯢꯁꯤꯔ ꯏꯁꯇꯦꯞ ꯀꯠꯇꯤꯡꯒꯨꯝꯕ ꯑꯗꯨꯒꯨꯝꯕꯅ ꯍꯦꯟꯅꯗꯤ ꯄꯥꯛꯆꯩꯗ ꯅꯉꯣꯟꯗꯅ
ꯑꯄꯥꯛꯛ ꯑꯄꯥꯛꯄꯗꯣ ꯍꯦꯛꯇ ꯇꯧꯔꯗꯕꯅꯤ
ꯑꯗꯨꯒꯨꯝꯕꯅꯗꯤ ꯍꯦꯟꯅ ꯐꯖꯩ ꯅꯪꯗꯤ
ꯎ ꯍ ꯍꯝ ꯎꯝ
ꯉꯁꯥꯏꯗ ꯐꯣꯟ ꯆꯥꯔꯖ ꯇꯧꯕ ꯃꯥꯜꯂꯦꯀꯣ ꯑꯩꯅ ꯐꯣꯟ ꯇꯧꯕ ꯀꯥꯟꯗ ꯁ꯭ꯋꯤꯁ ꯑꯣꯞ ꯂꯩꯌꯦ
ꯍꯣꯏ ꯍꯣꯏ ꯑꯩꯅ ꯐꯣꯟ ꯆꯥꯔꯖ ꯇꯧꯔꯒ ꯊꯝꯕ
ꯀꯩꯒꯤꯔꯣꯅꯦ ꯐꯣꯟ ꯆꯥꯔꯖ ꯇꯧꯔꯒ ꯑꯗꯨꯝ ꯁ꯭ꯋꯁꯣꯞ ꯇꯥꯔꯁꯤꯕꯣ
ꯈꯪꯗꯦ ꯑꯩꯒꯤ ꯐꯣꯟꯁꯦ ꯃꯁꯥꯒꯤ ꯑꯗꯨꯝ ꯆꯥꯔꯁ ꯇꯧꯔꯗꯤ ꯁꯨ꯭ꯋꯤꯞ ꯁꯣꯕ ꯑꯗꯨꯝ ꯆꯠꯂꯦꯕꯀꯣ ꯍꯧꯖꯤꯛꯀꯥꯟꯁꯦ
ꯁꯤ ꯀꯩꯅꯣ ꯑꯦꯔꯕꯥꯠꯇꯣ
ꯎꯝ
ꯑꯗꯨꯗꯣ ꯀꯌꯥ ꯀꯌꯥꯃꯨꯛ ꯄꯤꯕꯖꯥꯠꯅꯣ ꯑꯩ ꯑꯗꯨ ꯂꯩꯅꯤꯡꯉꯤꯅꯦꯅꯦ ꯌꯥꯝ ꯄꯥꯝꯃꯦ ꯍꯟꯗꯛ ꯌꯥꯝ ꯀꯥꯟꯅꯩꯩꯅ ꯑꯗꯨ ꯑꯗꯨꯝ
ꯑꯩ ꯂꯤꯁꯤꯡ ꯑꯃ ꯆꯍꯨꯝ ꯄꯤꯌꯦ ꯑꯩꯒꯤꯁꯦ
ꯑꯣꯟꯂꯥꯏꯟꯗ ꯂꯩꯔꯣ ꯅꯪꯒꯤꯗꯣ ꯅꯪ ꯍꯥꯏꯕ ꯑꯃꯛ ꯀꯥꯎꯈ꯭ꯔꯦꯅꯦ
ꯑꯣꯐꯂꯥꯏꯟꯗ ꯂꯩꯕꯅꯤ ꯑꯣꯟꯂꯥꯏꯟꯗ ꯂꯩꯔꯒ ꯑꯄꯠꯄ ꯑꯃ ꯂꯥꯛꯇꯅ ꯕꯦꯔꯥ ꯌꯥꯝ ꯀꯥꯏ
ꯎꯝ ꯑꯣꯟꯂꯥꯏꯟꯒꯤ ꯄꯣꯠꯇꯤ ꯊꯥꯖꯕꯁꯨ ꯋꯥꯠꯂꯦꯗ
ꯑꯁ ꯑꯗꯨꯗꯣ ꯂꯤꯁꯤꯡ ꯑꯃꯒꯨꯝꯕ ꯂꯩꯔꯗꯤ ꯑꯗꯨꯝ ꯌꯥꯔꯅꯤꯀꯣ ꯁ꯭ꯋꯥꯏ ꯑꯗꯨꯗꯤ
ꯍꯣꯏ ꯂꯤꯁꯤꯡ ꯑꯃꯒꯤ ꯑꯗꯨꯝ ꯐꯪꯉꯕꯅꯦ ꯍꯧꯖꯤꯛꯀꯥꯟ ꯑꯣꯐꯔꯒ ꯇꯧꯊꯔꯛꯑꯕꯅꯦ ꯀꯩꯅꯣ ꯂꯤꯁꯤꯡ ꯑꯃꯒꯤ ꯌꯧꯕ ꯂꯤꯁꯤꯡ ꯑꯃ ꯌꯧꯕ ꯂꯩꯌꯣ
ꯎꯝ ꯑꯗꯨꯅ ꯐꯥꯕ ꯃꯥꯜꯂꯦꯀꯣ ꯂꯤꯁꯤꯡ ꯑꯃꯅ
ꯎꯝ ꯑꯩꯅ ꯃꯔꯤꯗꯣ ꯑꯦꯔꯄꯤꯁ ꯃꯔꯤꯒꯨꯝꯕꯗꯣ
ꯃꯗꯤ
ꯈꯪꯕ꯭ꯔꯥ ꯈꯪꯕ꯭ꯔꯥ
ꯑꯥꯎ ꯇꯥꯏ ꯑꯁꯣꯝꯗ ꯋꯥ ꯑꯃ ꯍꯥꯏꯕꯀꯣ
ꯑꯣ ꯏꯌꯔꯄꯤꯁ ꯃꯔꯤꯒꯨꯝꯕꯗꯨꯗꯤ ꯆꯥꯔꯖ ꯇꯧꯗꯕꯅ ꯑꯃꯔꯣꯝꯗꯗꯤ ꯐꯩꯌꯦꯕꯀꯣ
ꯎꯝ ꯑꯗꯨꯗꯣ ꯂꯩꯌꯦꯕꯀꯣ ꯥ ꯑꯃꯒꯤ ꯀꯩꯅꯣ ꯑꯃꯗꯤ ꯂꯩꯇ ꯍꯥꯏꯕ ꯁꯤꯖꯤꯟꯅꯕꯗꯤ ꯑꯗꯨꯝ ꯌꯥꯏ ꯑꯗꯨ ꯑꯣꯏꯔꯁꯨ ꯅꯨꯡꯉꯥꯏꯇꯕ
ꯍꯣꯏ ꯍꯣꯏ ꯀ
ꯍꯦ ꯇ ꯑꯗꯨꯗ
ꯅꯪꯁꯤꯔꯤꯎꯁꯦꯂꯣꯖꯤꯛ ꯆ ꯐꯈꯤ ꯌꯥꯝꯕꯉꯏ
ꯍꯩꯗꯧꯒ ꯆꯥꯔ ꯂꯩꯊꯔꯗꯤ ꯅꯨꯡꯉꯥꯏꯗꯣꯏꯕ
ꯏꯅꯥꯎ ꯂꯥꯛꯑꯦ ꯑꯩꯅ ꯆꯪꯅꯤꯡꯗꯕꯒꯤꯅꯦ ꯌꯨꯝꯗꯒꯤ ꯄꯨꯔꯛꯑꯦꯕꯀꯣ ꯌꯥꯝꯅ
ꯑꯥ ꯎꯝ
ꯌꯥꯝ ꯆꯃꯟꯕꯒꯤ ꯌꯥꯝ ꯆꯥꯅꯤꯡꯉꯛꯇ꯭ꯔꯦꯅꯦ ꯅꯍꯥꯟꯋꯥꯏꯗꯤꯩ ꯆꯥꯕ ꯐꯪꯗꯕꯒꯤ ꯌꯥꯝ ꯆꯥꯅꯤꯡꯉꯕꯅꯦꯕ
ꯎꯝ
ꯑꯝꯇ ꯆꯥꯕ ꯐꯪꯗ꯭ꯔꯤꯕꯣ ꯑꯁ ꯌꯥꯝ ꯆ ꯌꯥꯝ ꯆꯥꯔꯦ ꯑꯃꯨꯛ ꯅꯥꯒꯅꯤꯅꯦ
ꯑꯩꯗꯤ ꯆꯥꯕ ꯐꯪꯕꯗꯨꯅ ꯁ꯭ꯋꯥꯏꯗ ꯇꯧꯔꯤꯕꯅꯤ
ꯍꯩꯒꯨꯝꯕ ꯄꯥꯛ ꯐꯪꯗꯕ꯭ꯔꯣ ꯁꯣꯝꯗ
ꯑꯩꯒꯣ